ꯇꯥꯏ ꯁꯤ ꯐꯣꯟꯁꯦ ꯕꯦꯛ ꯆꯠꯊꯣꯛꯑꯒ ꯑꯇꯣꯞꯄ ꯑꯦꯞ ꯄꯥꯏꯕ ꯌꯥꯕ꯭ꯔꯥ ꯅꯠꯇ꯭ꯔꯅ ꯆꯦꯛ ꯇꯧꯌꯥꯖꯥꯠꯂꯣ ꯅꯠꯇꯦ
ꯀꯩꯅꯣ
ꯃꯁꯤꯡ ꯎꯍꯧꯗ꯭ꯔꯦ ꯀꯌꯥ ꯌꯥꯎꯒꯦ ꯌꯦꯡꯒꯦ ꯇꯧꯕꯅꯦ
ꯌꯥꯗꯕꯅꯤ ꯍꯧꯖꯤꯛ ꯄꯣꯏꯟ ꯗꯨꯔ ꯅꯪꯒꯤꯗꯨꯔꯥ
ꯍꯥ
ꯁꯚꯦꯟ ꯌꯧꯔꯝꯃꯅꯤ ꯑꯩ ꯈꯪꯉꯦ ꯃꯇꯣꯝ ꯇꯛꯈꯤꯕꯅꯦ
ꯑꯣ ꯑꯗꯨꯗꯤ ꯌꯥꯏ꯫ ꯑꯩꯗꯤ ꯅꯪꯅ ꯀꯜꯂꯛꯈꯕꯗꯅ ꯀꯛꯊꯠꯄ ꯃꯥꯜꯂꯨꯔꯦ ꯑꯩ ꯄꯩꯁꯥ ꯐꯪꯈ꯭ꯔꯅꯤ꯫ ꯅꯪꯅ ꯅꯪꯅ ꯈꯇꯪ ꯉꯥꯡꯕ ꯌꯥꯕ꯭ꯔꯥ ꯅꯪꯅ ꯉꯥꯡꯕꯗꯤ ꯌꯥꯕ꯭ꯔꯣ꯫ ꯇꯨꯃꯤꯝ ꯂꯩꯎ ꯇꯥꯅꯤꯡꯗꯦ ꯁꯥꯏꯅꯤꯡ ꯁꯥꯎ꯫
ꯑꯩ ꯀꯣꯟꯗꯧ ꯁꯥꯏꯍꯜꯂꯛꯀꯅꯨ ꯅꯪ ꯁꯤꯗ ꯂꯩ ꯉꯝꯖꯔꯣꯏ꯫
ꯏꯁꯁ ꯅꯪ ꯇꯥꯟꯅꯗꯣꯏꯕ ꯅꯁꯛꯇꯨꯒ ꯀꯤ
ꯂꯝꯕꯤꯗ ꯁꯪꯉꯝꯃꯈꯣꯏ ꯏ ꯉꯥꯏ ꯂꯝꯕꯤꯗ ꯑꯇ ꯊꯣꯛꯂꯛꯑꯒ
ꯎꯝ ꯄꯨꯡ ꯑꯃꯕꯨꯛ ꯑꯃꯕꯨꯛ ꯇꯧꯔꯁꯤꯀꯣ
ꯁꯃꯥꯖꯀꯤ ꯃꯤꯅꯣꯛ ꯃꯩꯁꯥ ꯍꯥꯏꯅ ꯑꯃꯁꯨ ꯂꯩꯕꯅꯤ ꯀꯣ ꯀꯤꯖꯧ ꯀꯤꯖꯧ
ꯀꯤꯗꯦ ꯀꯤꯗꯦ
ꯑꯁꯤꯒꯤꯖ ꯁꯥꯏꯅ ꯅꯪꯒꯤ ꯑꯃ ꯑꯩ ꯑꯃ ꯇꯧꯖꯦ ꯍꯥꯏꯕ꯭ꯔꯥ ꯅꯠꯇ꯭ꯔꯒ ꯀꯃꯥꯏꯅ ꯇꯧꯖꯦ ꯍꯥꯏꯔꯣ ꯑꯄꯥꯝꯕ ꯍꯥꯏꯔꯣ
ꯑ ꯑꯩꯒꯤ ꯀꯦꯝꯃ ꯉꯥꯏꯔꯦ ꯄꯀꯣ
ꯎꯝ
ꯑꯃ ꯇꯉꯥꯏ ꯇꯉꯥꯏꯔꯤ
ꯑꯣ ꯈꯌꯥ ꯑꯃꯃꯝ ꯇꯧꯅꯔꯖꯦ ꯑꯃꯃꯝ
ꯁꯤꯅ ꯍꯌꯦꯡꯅꯦ ꯃꯣꯔ ꯃꯦꯖ
ꯑꯩꯈꯣꯏ ꯃꯤꯁꯦ ꯌꯥꯝꯅ ꯃꯔꯤꯟ ꯇꯟꯕ ꯃꯤ ꯑꯃ ꯑꯣꯏꯔꯦ ꯍꯥꯏꯕꯗꯤ
ꯀ
ꯀꯩꯅꯣ ꯍꯥꯏꯕ ꯃꯇꯝꯗ ꯅꯣꯡꯃꯒꯤ ꯇꯥꯛꯁ ꯃꯉꯥ ꯃꯉꯥ ꯂꯣꯏꯁꯤ
ꯎꯝ ꯎꯝ
ꯅꯪ ꯇꯟꯕꯩꯅꯦ ꯑꯩꯗꯤ ꯇꯟꯗꯦ
ꯎꯝ ꯄꯩꯅꯣ ꯍꯣꯔꯦꯟ ꯃꯁꯤ ꯍꯣꯏ ꯂꯩꯇꯤ ꯅꯨꯡꯆꯤꯠꯅꯦ ꯅ ꯅꯠꯇꯦ ꯁꯤꯅꯤ ꯀ꯭ꯋꯥꯇꯔ ꯐꯥꯏꯅꯦꯜ ꯗꯦꯠ ꯁꯚꯦꯟ ꯗꯦꯠ ꯁꯤꯛꯁꯇꯤꯟꯗꯅꯦ ꯍꯌꯦꯡ ꯑꯍꯤꯡꯗ ꯍꯣꯔꯦꯟꯅ ꯐ꯭ꯔꯦꯟꯁ ꯀ ꯁꯄꯦꯟꯒ ꯂꯩ ꯎꯝ ꯅꯨꯡꯉꯥꯏꯗꯣꯏꯅꯦꯍꯦ ꯁꯤꯗꯤ ꯑꯉꯥꯡ ꯑꯅꯤ ꯐꯥꯏꯅꯦꯜꯗꯤ ꯀꯔꯝ ꯀꯥꯟꯗ ꯐꯥꯏꯅꯦꯜꯅ ꯇꯥꯡ ꯀꯨꯟꯗ ꯀ ꯗꯔꯃꯌꯔꯤ ꯇ ꯐꯥꯎ ꯊꯠ ꯊꯔꯦ ꯊꯥꯔꯠ ꯄ꯭ꯂꯦꯁ ꯊꯝ ꯃꯥꯜꯅꯦ ꯍꯟꯗꯛꯀꯤ
ꯑ
ꯊꯥꯔꯠ ꯄꯂꯦꯁ ꯊꯝꯕꯅꯦꯕ
ꯍꯪꯗꯦꯗ ꯀꯩꯅꯣꯗꯣ ꯍꯟꯈ꯭ꯔ ꯃꯥꯜꯂꯤꯅꯦ ꯑꯃ ꯅꯨꯄꯥ ꯑꯃ ꯃꯉꯛꯀ ꯁꯥꯡꯕꯗꯣ ꯄꯜ ꯍꯪꯒꯥꯝ
ꯍꯥꯂꯦꯟꯗꯣ ꯍꯥꯟ ꯍꯟꯒ꯭ꯔꯕꯅꯤ ꯄꯣꯔꯥ ꯍꯟꯈ꯭ꯔꯦ ꯅꯣꯔꯋꯦꯒꯤ ꯑꯃꯨꯕꯅꯤꯀꯣ ꯌꯥꯝꯅ ꯗꯦꯟꯖꯔ ꯑꯣꯏꯔꯤꯁꯦ ꯍꯧꯖꯤꯛ ꯑꯩ ꯌꯦꯛꯅꯕꯁꯦ ꯑꯃꯨꯕꯅꯤ ꯃꯥꯅ ꯑꯩꯒꯤ ꯈꯣꯡꯊꯥꯡ ꯈꯨꯗꯤꯡ ꯁꯦꯟꯅꯔꯤꯕꯅꯤ ꯕꯣꯟ ꯕꯣꯟꯁꯦ ꯍꯦꯛ ꯊꯣꯏꯔꯣꯏꯗꯕꯩ ꯏꯁ ꯉꯍꯥꯟꯁꯨ ꯃꯥꯅ ꯑꯩꯉꯣꯟꯗ ꯇꯧꯕꯁꯤꯗꯤ ꯀꯩꯅꯣꯅ ꯏꯖꯤꯞꯅ ꯑꯅꯤ ꯆꯟꯈꯤꯕꯩꯗꯣ ꯏꯖꯤꯞꯅꯔꯥ ꯏꯖꯤꯞꯀꯤꯗꯨꯗ ꯑꯁ ꯑꯣꯏꯔꯔꯣꯏ ꯑꯣꯏꯔꯔꯣꯏ ꯇꯨꯝꯃꯨꯔꯣ ꯇꯨꯝꯃꯨꯔꫭꯒ ꯇꯧꯗꯅꯅꯦ
ꯑ
ꯑꯗꯩꯗꯤ ꯑꯩꯒꯤꯅ ꯑꯃꯨꯛ ꯆꯩꯕꯤꯔꯀꯥꯟꯗꯗꯤ ꯉꯥꯡꯕꯝ ꯂꯩꯇꯕꯅꯦꯕ
ꯀꯥꯒꯤꯕꯗꯨꯒꯤ
ꯎꯝ ꯆꯠꯂꯣ ꯍꯦ ꯈꯠꯅꯕ ꯅꯠꯇꯦ ꯑꯩꯈꯣꯏꯗꯤ ꯅꯨꯡꯉꯥꯏꯅꯦ ꯑꯗꯨꯃꯥꯏ ꯉꯥꯡꯅꯔꯒ
ꯑꯩꯅ ꯅꯪ ꯍꯟꯗꯛ ꯂꯥꯛꯄꯗ ꯀꯤꯍꯜꯂꯅꯤꯕ ꯅꯪꯅꯗꯣ ꯅ ꯌꯨꯝ ꯍꯜꯂꯟꯒꯦ
ꯅꯋꯥꯂꯧꯗꯤ ꯑꯦ
ꯌꯦꯟ ꯑꯗꯨꯃꯥꯏ ꯇꯧꯕꯗꯣ ꯂꯥꯛꯄꯨꯗꯤ ꯅꯪꯅꯒ ꯀꯣꯂꯦꯖ ꯍꯂꯛꯄꯗꯣ
ꯆꯠꯈꯤꯔꯣꯏ ꯑꯩ ꯋꯥꯠꯂꯤ ꯊꯑꯣꯏꯅ ꯃꯥꯏ ꯃꯤꯠꯀꯥ ꯈꯨꯝꯖꯟꯗꯣꯏꯕ ꯅꯪꯁꯦ
ꯍꯣꯏ ꯑꯗꯨꯗꯨꯒ ꯑꯃꯨꯕ ꯐꯨꯔꯤꯠ ꯈꯣꯡꯒꯥꯎ ꯁꯦꯠꯂꯒ ꯐꯠꯂꯞ ꯐꯠꯂꯞ ꯌꯦꯡꯉ ꯌꯦꯡꯉ ꯃꯨꯅ ꯃꯨꯅ ꯌꯦꯡꯂꯩꯔꯗꯤ ꯗꯨꯒ ꯗꯨꯀꯥꯟ ꯖꯠꯂꯤꯟ ꯅꯪꯅ ꯗꯨꯀꯥꯟꯗꯒ ꯄꯣꯠ ꯂꯩꯕꯗꯣ
ꯑꯣ
ꯃꯅꯥꯛꯇꯗ ꯁꯔ ꯆꯪꯁꯤꯟꯕ ꯂꯦꯞꯄ ꯈꯨꯠꯂꯦꯞꯀꯁꯦ ꯈꯤꯇꯪ ꯍꯩꯅꯗꯕ ꯃꯑꯣꯡꯗ ꯂꯦꯞꯁꯤꯟꯕ
ꯑꯍꯥ ꯍꯥ ꯍꯥ ꯍꯥ ꯑꯗꯨ ꯑꯩꯅ ꯅꯋꯥ ꯂꯧꯕꯤꯗꯕꯗꫭ
ꯄꫭꯠ ꯄꫭꯠ ꯂꯩꯒꯦ ꯁꯨꯡꯍꯥꯏ ꯍꯥꯏꯗꯕꯤꯗ ꯑꯩꯈꯣꯏꯒꯤ ꯃꯤꯌꯦꯡ ꯅꯥꯏꯌꯦꯡꯒꯖꯦ ꯃꯤꯠꯌꯦꯡ ꯅꯥꯏꯌꯦꯡ ꯀꯔꯟ ꯇꯥꯕꯗꯣ ꯁꯥꯏꯅ ꯌꯦꯡꯖꯤꯡꯂꯒ ꯑꯁ ꯀꯥꯏ ꯑꯁ ꯀꯥꯏ ꯍꯥꯏꯖꯤꯟꯅꯔꯒꯁꯤ ꯑꯁ ꯍꯩꯅꯍꯟꯗꯕꯗꫭ ꯌꯥꯝꯅ
ꯃꯁꯛꯇꯨꯒ ꯎꯝ
ꯇꯧꯕ ꯇꯥꯔꯦ ꯍꯟꯇꯛ ꯑꯩꯅ ꯎꯝ
ꯅꯨꯡꯉꯥꯏꯅꯤ ꯍꯟꯗꯛꯇꯤ ꯅꯨꯄꯤ ꯃꯆꯥ ꯑꯃ ꯀꯤꯍꯟꯒꯦ ꯁꯣꯍꯣꯔꯁꯤꯗꯒꯤ ꯇꯥꯟꯊꯣꯛꯈꯤꯒꯦ ꯈꯪꯒꯅꯤ
ꯁꯤ ꯍꯥ ꯍꯥ ꯉꯝꯃꯗꯤ ꯇꯥꯟꯖꯧꯅꯦ
ꯇꯥꯟꯊꫭꯛꯈꯤꯒꯦ ꯅꯨꯃꯤꯗꯥꯡ ꯊꫭꯛꯂꯛꯄꯒꯖꯦ ꯃꯅꯤꯡꯗꯒꯤ ꯍꯦꯛꯇ ꯏꯟꯅꯔꯛꯄ
ꯎꯝ
ꯁꯨꯠ ꯁꯨꯠ ꯂꯥꯎꯅ
ꯁꯨꯏ ꯆꯤꯠ ꯑꯍꯥ ꯍꯥ ꯍꯥ ꯒ ꯉꯁꯤꯅ ꯑꯔꯖꯦꯟꯇꯤꯅ ꯍꯌꯦꯡ
ꯉꯝꯕ ꯉꯝꯗꯕ ꯉꯝꯕ ꯉꯝꯗꯕ ꯉꯁꯤꯗꯤ ꯀꯩ ꯏꯟꯖꯥꯡ ꯆꯥꯏꯅꯣ
ꯅꯪ ꯀꯌꯥꯔꯛ ꯍꯪꯀꯦ ꯍꯥꯏꯅꫭ ꯁꯧꯒꯔꯤ ꯆꯥꯏ ꯍꯥꯏꯖꯦ ꯁꯥꯎꯔꯛꯇꫭꯏꯅꯤ ꯌꯦꯉꯣ
ꯑꯇꯣꯞꯄꯗꯤ ꯀꯩꯝ ꯍꯥꯏꯗꯦ ꯅꯪꯅ ꯁꯧꯒꯔꯤ ꯇꯪ ꯆꯥꯕ ꯍꯩꯅꯕ꯭ꯔꯅꯦ
ꯀꯥꯡꯍꯧꯒ ꯆꯥꯏ
ꯉꯔꯥꯡꯖꯨ ꯁꯧꯒꯔꯤ ꯆꯥꯏ ꯉꯁꯤꯁꯨ ꯁꯧꯒꯔꯤ ꯆꯥꯏ ꯀꯔꯤꯅꯣ
ꯅꯪ ꯅꯊꯧꯔꯣ ꯉꯔꯥꯡ ꯗꯥꯡꯖꯨ ꯆꯥꯏ ꯅꯨꯡꯗꯥꯡ ꯆꯥꯏ ꯑꯌꯨꯛꯁꯨ ꯆꯥꯏ ꯍꯣꯔꯦꯟ ꯗꯥꯡꯖꯨ ꯆꯥꯅꯤ
ꯅꯪꯒꯤꯗꯨꯗꯤ ꯅꯪꯒꯤꯗꯨꯗꯤ
ꯉꯔꯥꯡꯗꯤ ꯑꯩ ꯆꯥꯗꯤꯌꯦ ꯑꯩꯅ ꯃꯣꯏꯗ ꯁꯨꯝ ꯑꯍꯥꯎꯇꯕ ꯏꯟꯖꯥꯡꯗꯨ ꯆꯥꯅꯕꯅ ꯆꯥꯅꯤꯡꯉꯦ ꯆꯅꯤꯡꯉꯦ ꯍꯥꯏꯔꯒ ꯊꯣꯡꯍꯟꯕꯅꯦ ꯑꯗꯨ ꯃꯣꯏ ꯆꯥꯍꯧꯕꯅꯦ ꯑꯩꯗꯤ ꯆꯥꯗꯦ ꯑꯩꯗꯤ
ꯏꯁ ꯏꯁ ꯏꯁ
ꯍꫭ ꯍꫭ ꯍꫭ ꯍ
ꯑꯥ ꯇꯨꯊꯥꯎ ꯇꯨꯊꯥꯎꯖꯟ ꯊꯔ ꯇꫭꯟ ꯊꯔꯇꯤ ꯐꯥꯏ꯭ꯕꯇꯔꫭ ꯑꯁꯦꯡꯕꯩ ꯇꯥꯔꯕꫭ ꯅꯪꯒꯤ ꯎꯝ ꯍꯥꯏꯅꯔꯕꫭ ꯐꯖꯅꯥ
ꯍ
ꯎꯝ
ꯅꯪ ꯑꯎꯨꯟꯄꯣꯠ ꯂꯨꯄꯥ ꯂꯥꯛ ꯀꯌꯥꯒꯤ ꯄꯨꯗꯣꯏꯅꯣ
ꯂꯥꯛ ꯃꯔꯤ
ꯃꯔꯤꯗꯤ ꯌꯥꯝꯗꯦꯍꯦ
ꯂꯩꯇꯦ ꯑꯍꯦꯟꯕ
ꯍꯩ ꯇꯔꯥꯃꯨꯛ ꯄꯨꯒꯗꯧꯅꯦ
ꯇꯔꯨꯛ ꯇꯨꯅ ꯅꯪ ꯍꯥꯄꯛꯑꯣ ꯑꯗꯨꯗꯤ
ꯇꯕꯤ ꯑꯩ ꯇꫭꯂꯣꯞ ꯆꯥꯕꯔꯕ ꯍꯨꯝ
ꯑꯩꯗꯤ ꯆꯥꯕ꯭ꯔꯕ
ꯕꯤꯅꯤ
ꯑꯩꯗꯤ ꯑꯩꯗꯤ ꯆꯥꯕꯔꯕ ꯇꫭꯂꫭꯄ
ꯅꯪ ꯆꯍꯤ ꯀꯌꯥꯝ ꯋꯥꯠꯂꯤ ꯊꯔꯇꯤ ꯐꯥꯏ꯭ꯕꯇꯤ ꯋꯥꯠꯂꯤꯗꯔꯁꯤ
ꯅꯪꯖꯨ ꯋꯥꯠꯂꯤꯌꯦ ꯑꯗꯨꯝ ꯀꯥꯟꯗꯨꯗꯗꯤ ꯄꯤꯕ ꯉꯝꯅꯤꯗꯅ
ꯑꯗꯨꯗꯤ ꯅꯪ ꯅꯪꯗꯤ ꯉꯝꯃꯣꯏꯗ꯭ꯔ ꯁꯤꯅꯦ ꯑꯩꯅ ꯍꯥꯏꯖ‌ꯦ
ꯈꯪꯗꯦ ꯑꯩ ꯑꯩꯗꯤ ꯑꯉꯥꯡꯅꯦ ꯂꯥꯛ ꯅꯤꯄꯥꯟ
ꯂꯥꯛ‌ ꯅꯤꯄꯗꫭ ꯆꯠꯂ ꯑꯁꯥꯕꯥ ꯂꯩꯆꫭꯆꫭ ꯁꯤꯡꯁꯨꯨ ꯁꯤꯡꯉꯛꯑꫭꯏ
ꯀꯩꯗꯧꯕꯩ ꯁꯤꯡꯗꯣꯏꯕ
ꯑꯗꯨꯗꯤ ꯑꯩꯗꯤ ꯄꯤꯔꯣꯏ ꯊꯥꯖꯤꯜꯂꯛꯀꯅꯤ ꯉꯥꯡꯕ ꯁꯛꯄꯁꯨ ꯇꯥꯗꯦ ꯅꯪꯅꯥ
ꯉꯥꯡꯕ ꯁꯛꯄ ꯇꯥꯒꯦ ꯑꯗꯨꯗꯤ ꯄꯤꯕ ꯌꯥꯕꯔꯥ ꯈꯪꯗꯦꯗ ꯅꯪꯁꯤꯟꯂꯥꯛꯑ ꯈꯟꯅꯔꯁꯦ
ꯑꯦ ꯍꯧꯖꯤꯛ ꯈꯔ ꯍꯧꯒꯗꯕ ꯉꯝꯅꯤꯡ ꯉꯝꯃꯣꯏ ꯍꯥꯏꯍꯧꯗꫭꯏꯅꯤ
ꯏꯀꯣꯕ‌ꯦꯟ ꯑꯃꯥ
ꯏꯀꯣꯕꯦꯟ ꯑꯃꯥ ꯑꯣꯀ‌ꯦ ꯁꯦꯀ‌ꯦꯟ ꯍ‌ꯦꯟꯗꯩ ꯑꯃ ꯂꯧꯔꯥ ꯄꯥꯡꯉꯒ‌ꯦ
ꯀꯩꯁꯨ ꯀꯥꯏꯗꯦ ꯁ꯭ꯀꯨꯜ ꯊꯤꯟꯗꯣꯛ ꯊꯤꯟꯖꯤꯟ ꯀꯔꯕꯥꯔ ꯇꯧꯅꯕ
ꯁꯨꯏ ꯑꯗꯨꯒ ꯏꯀꯣꯕꯦꯟꯗꯨꯒꯤ ꯃꯈꯣꯟ ꯁꯥꯟꯂ‌ꯦꯟꯁꯔ ꯄꯥꯏꯞꯇꯩ ꯃꯈꫭꯟ ꯃꯈꫭꯟ ꯊꫭꯔꯛꯄꯅꯥ ꯁꯨꯍ ꯁꯨꯏ ꯊꫭꯛꯍꯟꯂꫭ
ꯇꯅꯦ ꯀ ꯍꯥꯟꯗ ꯆꯨ ꯆꯤ
ꯑꯩꯗꯤ ꯅꯪꯒꯤ ꯂꯨꯍꯣꯡꯕ ꯂꯨꯍꯣꯡꯕꯗ ꯄꯩꯁꯥꯑꯆꫭꯏꯕ ꯊꯥꯒꯦꯅ ꯈꯜꯂꯤꯌ‌
ꯂꯨꯄꯥ ꯆꯞꯄꯤ ꯂꯨꯄꯥ ꯆꯞꯄꯤ
ꯍꯣꯏ ꯅꯈꯨꯠ ꯅꯣꯏꯅꯤ ꯅꯈꯨꯠꯇꯨ ꯁꯝꯅꯔꯒ ꯅꯣꯏꯅꯤ ꯅꯣꯏꯅꯤ ꯅꯈꯨꯠꯇꯣ ꯍꯩꯗꯨꯗ ꯁꯝꯅꯔ ꯂꯩꯗꯣꯏꯅꯤꯗꯅ
ꯑꯥ
ꯑꯗꯨꯗ ꯂꯨꯝꯊꯍꯟꯒꯦ ꯇꯧꯕꯅ ꯑꯔꯨꯝꯕ ꯄꯤꯒꯦ ꯊꯧꯕꯅ‌ꯦ
ꯅꯨꯡꯗꯪ ꯑꯃꯥ ꯑꫭꯏꯅ ꯊꯥꯡꯒꯠꯂꯛꯑꫭꯅ‌ꯦ
ꯅꯨꯡꯊꯪ ꯊꯔꯗꯤ ꯃꯤꯅ ꯎꯁꯤꯠꯇꯕ ꯃꯥꯥꯟꯅꯤ ꯑꯗꯨꯁꯨ ꯄꯩꯁꯥ ꯑꯆꫭꯏꯕ ꯈꯛꯇ ꯊꯥꯗꯔꯛꯑꯗꯤ ꯂꯨꯝꯃꯦꯗꯅ ꯅꯠ꯭ꯇꯔ ꯈꯥꯎꯖꯥꯎ ꯑꯃ ꯊꯝꯖꯤꯜꯂꯝꯕ
ꯆꯨꯖꯥꯛꯀ ꯌꯦꯔꯨꯝꯒ ꯁꯤꯛꯁꯇꯤ ꯄꯥꯔꯁꯦꯟ ꯌꯥꯔꯅꯤ ꯉꯥ ꯀꯧꯇꯥ ꯑꯗꯨꯝ ꯆꯥꯖꯔꯒꯦ ꯃꯣꯏ ꯍꯟꯊꯛꯀꯤ ꯆꯤꯜꯍꯥꯎ ꯍꯥꯏꯕ꯭ꯔꯥ ꯑꯗꯨꯒꯤꯗꯣ ꯀꯟꯇ꯭ꯔꯣꯚꯔꯁꯌꯦꯜ ꯑꯃꯨꯛ ꯑꯣꯏꯔ‌ꯦꯅꯦ
ꯀꯩꯅꫭ ꯍꯥꯏꯁ‌ꯦ
ꯇꯤꯜꯍꯥꯎꯒꯤ ꯍꯟꯗꯛꯀꯤ ꯁꯤ ꯐꯨꯠꯀꯤ ꯆꯥꯚꯝꯗꯣ ꯋꯥꯏ ꯌꯥꯝ ꯍꯥꯏꯗꯣꯛꯄꯤꯗꯣ ꯅꯪ ꯈꯪꯗ꯭ꯔꯣ ꯇ꯭ꯔꯦꯟꯗꯤꯡ ꯌꯥꯎꯗ꯭ꯔꯕꯣ ꯅꯪꯕꫭ ꯍꯣꯏ ꯍꯣꯏ ꯕꯥꯔꯇꯤꯟꯗꯩ ꯄꯨꯔꯥ ꯍꯩꯏꯗꯣꯛꯄꯗꫭ
ꯑꯗꯨ ꯀꯩꯗꯧꯔ‌ꯦ ꯍꯥꯏꯅꯣ
ꯑꯗꯨꯗꯣ ꯁꯤꯛꯁꯇꯤ ꯄꯥꯔꯁꯦꯟꯇꯤ ꯆꯨꯖꯥꯛꯀ ꯑꯣꯏꯌꯦ ꯁꯣꯁꯀ ꯌꯥꯝ ꯍꯥꯎꯇꯦ ꯍꯥꯏꯑꯦ ꯃꯤꯅ ꯗ ꯐꯨꯂ ꯆꯖꯔꯦ ꯃꯥ ꯔꯒ ꯇꯥꯎꯣꯏꯗ꯭ꯔꯣ ꯑꯩꯈ ꯑꯩꯁꯨ ꯆꯥꯛ ꯂꯩꯔꯛꯈꯤꯗꯥꯏꯅꯦ
ꯎꯝ ꯅꯣꯏꯔꯤꯗꯨꯒ ꯃꯥꯏ ꯊꯥꯏꯗꯨꯒ ꯎꯝꯆꯨꯖꯥꯛ ꯑꯃꯨꯛ ꯆꯅꯤꯡꯉꯛꯑꯕ꯭ꯔꯥ
ꯃꯤꯅ ꯐꯖꯩ ꯍꯥꯏ ꯏꯕꯨꯡꯉꯣ ꯉꯔꯥꯡꯗꯨꯀꯥꯟꯊꯣꯛꯎꯕꯗꯥ
ꯀꯅꯥ ꯍꯥꯏꯕ
ꯁꯣꯔꯣꯛꯇ ꯌꯦꯡꯅ ꯍꯧꯕ ꯃꯌꯥꯝꯁꯤꯗꯤ ꯕꯖꯥꯔꯗ
ꯑꯗꯨꯗꯤ ꯋꯥꯊꯤꯅꯦ ꯑꯗꯨꯗꯤ ꯋꯥꯊꯤꯅꯦ ꯅꯪꯅ ꯅꯨꯡꯇꯤꯒꯤ ꯋꯥꯔꯤ ꯁꯥꯟꯅꯔꯤꯕ ꯅꯃꯥꯟꯅ ꯅꯃꯥꯟꯅꯕꯅ ꯍꯥꯏꯕꯁꯤ ꯊꯥꯖꯗ꯭ꯔꯒ ꯅꯣꯡ ꯐꯥꯗꯣꯛ ꯂꯩꯀꯥꯏꯒꯤ ꯈꯣꯡꯕꯤ ꯖꯥꯎ ꯈꯔ ꯑꯗꯒꯤ ꯅꯣꯡ ꯐꯥꯗꯣꯜ ꯂꯩꯀꯥꯏꯒꯤ ꯈꯣꯕꯤ ꯖꯥꯎ ꯈꯔ ꯊꯦꯡꯅꯔꯒ ꯍꯥꯏꯕꯗꯣ ꯊꯥꯖꯔꯤꯕ
ꯂꯥꯡꯒꯅꯨ
ꯑꯗꯨꯅ ꯇꯥꯛꯄꯗꯤ ꯅꯪꯁꯨ ꯈꯣꯡꯕꯤ ꯖꯥꯎꯅꯤ ꯍꯥꯏꯅ ꯈꯣꯡꯕꯤꯗꯣ ꯐꯣꯇꯣ ꯅꯝꯃ ꯑꯃꯇ ꯊꯥꯔꯛꯑꯣ ꯌꯦꯡꯒꯦ
ꯅꯪ ꯍꯥꯏꯔꯒ ꯍꯦꯛꯇ ꯊꯥꯔꯛꯀꯗ꯭ꯔꯣ ꯀꯦꯕꯤꯒꯤ ꯂꯤꯛꯁꯦ ꯀꯣ ꯀꯦꯕꯤꯁꯤꯅ ꯀꯩꯅꯣꯒꯤ ꯎꯝ ꯑꯦꯔꯤꯌꯥ ꯗꯤꯕꯂꯞꯃꯦꯟꯒꯤ ꯐꯟꯁꯤꯒꯤꯅ ꯃꯉꯛ ꯁꯝꯂꯤꯗ ꯂꯣꯏ
ꯎꯝ
ꯌꯦꯡꯉꯨ ꯁꯤꯔꯤꯕ ꯂꯤꯛ ꯃꯌꯥꯝꯁꯦ ꯃꯥꯅ ꯐꯗꯤ ꯐꯖꯩꯍꯦ ꯂꯤꯛꯁꯦ ꯌꯦꯡꯉꯨꯅꯦꯁꯤꯕꯨ ꯅꯨꯡ ꯑꯃꯕꯨꯛ ꯌꯥꯎꯗꯦ ꯍꯥꯏꯕ ꯁꯅꯥ ꯉꯥꯛꯇ ꯃꯁꯛꯁꯤꯒ ꯇꯧꯖ ꯁꯥꯏꯌꯦ
ꯀꯦꯕꯤ ꯃꯆꯥꯅꯨꯄꯤ ꯃꯁꯛ ꯊꯤꯕꯅꯦ
ꯊꯤꯕꯅꯦ ꯃꯃꯥꯅꯀꯣ ꯃꯥꯏ ꯅꯨꯄꯥꯁꯨ ꯑꯗꯨꯝ ꯐꯖꯕꯅꯦ ꯑꯗꯣ ꯃꯥꯏ ꯃꯆꯥ ꯅꯨꯨꯄꯤꯗꯨ ꯑꯗꯨꯛ ꯊꯤꯔꯤꯗꯨꯅ ꯀꯩꯅꯣ ꯊꯥꯡꯃꯩꯕꯟ ꯀꯦꯟꯗ꯭ꯔ ꯑꯦꯇꯦꯟꯗꯤꯡ ꯀꯦꯟꯗꯤꯗꯦꯠ ꯎꯝ ꯕ꯭ꯔꯤꯟꯗꯥꯗꯤ ꯌꯥꯏꯁ꯭ꯀꯨꯜꯒꯤ ꯑꯣꯏꯔꯝꯅꯤꯌꯦ
ꯎꯝ
ꯃꯤꯅꯤꯁ ꯑꯩꯗꯤ ꯁꯤ ꯅꯨꯄꯤꯁꯦ ꯐꯗꯧ ꯁꯨꯡ ꯃꯥꯟ ꯃꯥꯟꯗꯦ
ꯍꯩ ꯐꯅꯤ ꯐꯅꯤ
ꯑꯩ ꯍꯩꯅꯗꯦ ꯃꯥꯁꯦ ꯒꯨꯟꯗꯥ ꯐꯗꯥꯒꯤ ꯇꯥꯏꯞꯇ ꯇꯧꯔꯒ ꯃꯤꯐꯠꯇꯒꯤ ꯁꯛ ꯑꯃ ꯆꯦꯜꯂꯦꯕ ꯕ꯭ꯔꯤꯟꯗꯥꯖꯦ ꯁꯅꯤ ꯐꯂ ꯂꯥꯅꯇꯒꯦ
ꯑꯣꯏꯣꯏꯗꯣ
ꯀꯅꯥ
ꯑꯩ ꯌꯦꯡꯁ ꯌꯥꯔꯣꯏꯗ꯭ꯔꯣ
ꯀꯥꯁꯨ ꯀꯥꯔꯣꯏ ꯃꯥꯏ ꯅꯨꯄꯥ
ꯀꯅꯥ ꯍꯥꯏꯅꯣ
ꯕꯤꯅꯥꯇꯥ ꯅꯨꯄꯥꯅꯤꯗ
ꯕꯥꯅꯥꯇꯥ ꯍꯥꯏꯗꯤ ꯀꯅꯥꯅꯣ
ꯕꯥꯅꯥꯇꯥꯗꯤ ꯑꯩ ꯃꯥꯟꯕꯤꯗꯣꯍꯦ ꯃꯥꯃꯤ ꯃꯥꯃꯤ ꯁꯥꯃꯤ ꯇꯧꯕꯗꯣ
ꯏꯃꯥꯏ ꯅꯨꯄꯥ ꯕꯣꯠ ꯂꯦꯞꯄꯦ ꯍꯥꯏꯔꫭ
ꯂꯦꯞꯀꯅꯤ ꯍꯥꯏꯌꯦꯕ ꯑꯩꯈꯣꯏꯕꯨ ꯀꯗꯥꯏꯗ ꯄꯥꯎꯅꯣ ꯈꯪꯗꯦ ꯃꯥꯅꯦ ꯋꯥꯡꯖꯤꯡꯗꯩꯅꯦ ꯃꯣꯏ
ꯎꯝ
ꯃꯥꯏ ꯅꯨꯄꯥ ꯋꯥꯡꯖꯤꯡꯗꯩꯅꯦ ꯅꯪ ꯈꯪꯗ꯭ꯔꯣ ꯊꯤꯀꯥ ꯇꯧꯋꯦ ꯊꯥꯎꯕꯟ ꯗꯤꯁꯇꯛ ꯊꯤꯀꯥ ꯃꯥ ꯂꫭꯏ ꯄꯥꯏꯔꯤꯅꯤ ꯕꯤꯅꯤꯇꯥ ꯅꯨꯄꯥ
ꯏꯁꯄꯤꯁꯦꯜ ꯀꯟꯇ꯭ꯔꯦꯛꯇꯔ
ꯍꯥꯏꯗꯣ ꯅꯪ ꯀꯔꯤꯅꯣꯃꯤ
ꯏꯁꯄꯤꯁꯌꯦꯜ ꯀꯟꯇ꯭ꯔꯦꯛꯇꯔ ꯍꯥꯏꯔꯒ
ꯍꯣꯏ ꯏꯁꯄꯤꯁꯌꯦꯜ ꯀꯟꯇ꯭ꯔꯦꯛꯇꯔ
ꯀꯩꯅꯣꯅꯦ ꯑꯩꯅ ꯑꯗꯨ ꯍꯥꯏꯅ ꯀꯩꯅꯣ ꯍꯥꯏꯒꯦꯅꯦ
ꯏꯕꯨꯡꯉꯣꯗ ꯏꯕꯨꯡꯉꯣꯗ ꯑꯗꯨꯝ ꯀꯥꯔꯟ ꯉꯥꯡ ꯂꯩꯔꯤꯕ
ꯑꯗꯨ ꯀꯟꯇ꯭ꯔꯦꯛꯇꯔ ꯑꯗꯨꯁꯨ ꯄꯩꯁꯥ ꯐꯖꯅ ꯐꯪꯉꯝꯅꯤꯌꯦ ꯊꯧꯕꯥꯜ ꯄꯥꯏꯔꯛꯑꯗꯤ
ꯎꯝ ꯑꯩꯈꯣꯏꯁꯤꯗꯩ ꯅꯠꯇꯦ ꯀꯩ ꯂꯝꯅꯣ ꯈꯪꯗꯦ ꯃꯣꯏ
ꯎꯝ ꯋꯥꯡꯖꯤꯡꯗꯤ ꯂꯩꯕ ꯀꯣ
ꯍꯦ ꯀꯥꯏ ꯂꯩꯇꯦ ꯀꯥꯏꯅꯤ
ꯇꯥꯠ ꯈꯔꯒꯅ ꯑꯃꯨꯛ ꯇꯧꯔꯛꯑꫭ ꯇꯥꯠ ꯈꯔꯒꯅ ꯑꯃꯨꯛ ꯇꯧꯔꯛꯑꫭ ꯇꯥꯠꯇꯨꯔꯦꯅ ꯑꯃꯨꯛ ꯇꯧꯔꯛꯑꫭ ꯇꯥꯠꯇꯥꯔꯤ ꯇꯥꯠꯇꯥꯔꯤ ꯁꯋꯤꯏ ꯁꯋꯤꯏ ꯑꯥꯎ
ꯑꯦ ꯕꯤꯅꯇꯥ ꯐꯖꯩ ꯍꯥꯏꯕ ꯑꯩ ꯃꯥꯜꯂꯦ ꯍꯥꯏꯕ ꯑꯥꯈꫭꯏ ꯕꫭꯛꯇꯤ ꯀꯞꯄꯤꯅꯦ ꯑꯩ ꯃꯥꯜꯂꯦꯅ